ꯇꯥꯕ꯭ꯔꯣ
ꯇꯥꯕ꯭ꯔꯣ
ꯇꯥꯕ꯭ꯔꯣ
ꯇꯥꯔꯦ
ꯇꯥꯕ꯭ꯔꯣ
ꯇꯥꯏꯌꯦ ꯇꯥꯏꯌꯦ
ꯑꯁ ꯑꯩꯁꯦ ꯁꯣꯏ
ꯍꯣꯏ
ꯑꯁ ꯑꯩꯁꯦ ꯑꯗꯨꯝ ꯒ꯭ꯌꯥꯟꯗꯣ ꯉꯥꯏꯍꯥꯛ ꯃꯥꯡꯕꯀꯣ
ꯍꯣꯏ ꯑꯗꯨ ꯇꯧꯕ ꯃꯥꯜꯂꯦ ꯅꯪ ꯑꯃꯨꯛ ꯏꯕꯥꯅꯤ ꯂꯣꯏꯔ ꯀꯥꯟꯅ ꯑꯩ ꯑꯃꯨꯛ ꯍꯥꯏꯕꯤꯒꯦꯀꯣ
ꯍꯣꯏ ꯑꯗꯨ ꯑꯗꯨ ꯃꯇꯥꯡꯗ ꯐꯖꯅ ꯑꯩꯉꯣꯟꯗ ꯐꯖꯅꯀꯣ ꯑꯉꯥꯡ ꯃꯆꯥꯕꯨ ꯂꯥꯏꯔꯤꯛ ꯇꯝꯕꯒꯨꯝꯅ ꯇꯝꯕꯤꯌꯨꯀꯣ
ꯍꯣꯏ ꯑꯦ ꯕꯤ ꯁꯤ ꯇꯥꯛꯄꯩ ꯇꯥꯏꯞꯇ ꯊꯝꯒꯦꯀꯣ
ꯑ ꯍꯣꯏ
ꯅꯪ ꯉꯁꯤ ꯅ ꯌꯨꯝ ꯆꯠꯅꯤ ꯈꯪꯗ꯭ꯔꯦꯀꯣ
ꯑꯩ ꯉꯁꯤꯁꯦ ꯉꯔꯥꯡ ꯅꯨꯡꯗꯥꯡꯐꯥꯎ ꯌꯦꯡꯕ ꯂꯣꯏꯔꯒ ꯌꯨꯝꯗ ꯆꯥꯛ ꯆꯥꯕ ꯆꯥꯔꯒ ꯑꯃꯨꯛ ꯂꯥꯛꯒ ꯍꯌꯦꯡꯅ ꯑꯃꯨꯛ ꯆꯠꯈ꯭ꯔꯒ ꯃꯥꯜꯂꯦ
ꯑꯁ ꯑꯗꯨꯗꯤ ꯅꯣꯏ ꯏꯃꯥ ꯈꯛꯇꯪ ꯂꯩꯍꯧꯕ꯭ꯔꯥ
ꯑꯩ ꯑꯃꯨꯛ ꯑꯃꯨꯛ ꯆꯠꯀꯅꯤꯗ ꯀꯤ ꯇꯕꯅꯤ
ꯎꯝ
ꯑꯁ ꯑꯩꯗꯤ ꯊꯋꯥꯏ ꯌꯥꯝ ꯅꯨꯡꯉꯥꯏꯇꯦ ꯉꯁꯤꯁꯦ ꯑꯁ
ꯐꯥꯒꯤꯦ ꯀꯦ ꯇꯧꯕ ꯍꯩꯀꯣ ꯌꯥꯝ ꯍꯩꯀꯣ ꯑꯁ ꯑꯁꯤ ꯅꯪꯗꯤ ꯐꯥꯒꯤꯒ ꯇꯧꯕ ꯍꯩꯌꯦꯕ ꯌꯥꯝ ꯍꯩꯌꯦꯕ
ꯑꯁ ꯑꯩꯁꯦ ꯍꯧꯖꯤꯛ ꯃꯊꯥ ꯌꯥꯝ ꯁꯥꯏ
ꯁꯥꯒꯅ ꯁꯥꯒꯅ
ꯑꯁ ꯅꯣꯏ ꯅ ꯆꯦꯗꯣ
ꯑꯥ
ꯑꯩꯅ ꯍꯣꯔꯦꯟ
ꯍꯥꯏꯕꯤꯒꯦ ꯍꯥꯏꯕꯤꯒꯦ
ꯑꯥ ꯑꯩꯅ ꯀꯩꯅꯣꯝ ꯇꯧꯋꯦ ꯍꯥꯏꯕꯤꯌꯨ ꯉꯁꯤ ꯈꯨꯟꯖꯦꯟꯁꯨ ꯍꯥ
ꯅꯪꯅ ꯀꯩꯅꯣꯝ ꯍꯥꯏꯕꯗꯣ ꯑꯩꯁꯨ ꯈꯪꯉꯦꯕ ꯍꯥꯏꯕꯤꯒꯦꯀꯣ
ꯍꯣ ꯑ ꯑꯗꯨꯗꯣ ꯑꯁ ꯅ
ꯔꯁ ꯔꯥꯏꯁ
ꯍꯥ
ꯑꯩꯒꯤꯀꯣ ꯑꯩꯒꯤ ꯍꯪꯉꯣꯏ ꯌꯦꯡꯅꯤꯡꯕ꯭ꯔꯥ
ꯍꯪꯉꯣꯏ ꯅꯪ ꯍꯪꯉꯣꯏ ꯂꯣꯏꯕ꯭ꯔꯥꯅꯦ
ꯑꯩꯒꯤ ꯍꯪꯉꯣꯏ ꯍꯥꯏꯕꯗꯤꯀꯣ ꯑꯩꯅ ꯅꯣꯕꯨꯛꯇ ꯌꯦꯛꯄ ꯍꯪꯉꯣꯏ
ꯑꯣ ꯅꯈꯨꯠꯅ ꯌꯦꯛꯄ ꯍꯪꯉꯣꯏ
ꯍꯣꯏ
ꯑꯩꯒꯤ ꯑꯩꯒꯤ ꯑꯩꯒꯤ ꯁꯛꯁꯨ ꯅꯪꯅ ꯌꯦꯛꯄ ꯍꯩꯒꯗ꯭ꯔꯣ
ꯑꯩ ꯑꯗꯨ ꯌꯦꯛꯑꯗꯤ ꯅꯪꯒꯤ ꯁꯛꯇꯣ ꯅꯃꯥꯏꯗ ꯄꯥꯟꯗꯕꯒ ꯆꯞ ꯃꯥꯟꯅꯔꯅꯤꯅꯦ
ꯑ ꯉꯁꯥꯏ ꯑꯩꯈꯣꯏ ꯌꯥꯝ ꯃꯈꯣꯏꯗ ꯎꯁꯣꯏꯒꯤ ꯀꯩꯅꯣꯝ ꯆꯥꯏꯕ ꯑꯃꯦꯠꯄ ꯆꯥꯏꯕ
ꯍꯣꯏ
ꯄꯨꯛꯇꯤ ꯅꯥꯔꯦꯍꯦ ꯁꯥꯏꯕ ꯃꯣꯔꯣꯛꯇꯨ ꯌꯥꯝ ꯁꯥꯏꯕ
ꯏꯌꯥꯝꯕꯗꯣ ꯉꯁꯥꯏ ꯑꯩꯒꯁꯨ ꯋꯥꯔꯤ ꯁꯥꯟꯅꯩꯌꯦ
ꯍꯣꯏ ꯅꯪ ꯁꯥꯟꯅꯕ꯭ꯔꯥ
ꯍꯣꯏ ꯑꯛ ꯁꯥꯟꯅꯌꯦ
ꯑꯣ ꯑꯩꯁꯦ ꯊꯋꯥꯏ ꯌꯥꯝ ꯅꯨꯡꯉꯥꯏꯇꯦ ꯑꯁ ꯑꯁꯦꯡꯕ ꯑꯩ ꯈꯜꯂꯨ ꯈꯜꯂꯨꯔꯒꯀꯣ ꯑꯩ ꯄꯪꯁꯦ ꯇꯥꯏꯕ ꯃꯄꯥꯟꯁꯤꯗ ꯑꯅꯤ ꯁꯨꯅ ꯂꯩꯔꯝꯗꯧ ꯃꯥꯟꯗꯦ
ꯍꯥꯏꯗꯤ ꯂꯦꯝꯅ ꯑꯩ ꯑꯗꯨꯒꯨꯝꯕ ꯌꯥꯝꯅ ꯐꯖꯈ꯭ꯔꯕ ꯃꯇꯥꯡꯗ ꯑꯩꯅ ꯂꯣꯏ ꯀꯩꯅꯣ ꯇꯧꯔꯦꯕ
ꯑꯣ ꯅꯨꯡꯉꯥꯏꯇꯦꯀꯣ ꯑꯗꯨꯗꯤꯀꯣ
ꯅꯨꯡꯉꯥꯏꯇꯦ ꯅꯨꯡꯉꯥꯏꯇ
ꯑꯩꯁꯦ ꯀꯩꯅꯣ ꯄ꯭ꯔꯦꯛꯇꯤꯀꯦꯜ ꯏꯕꯗꯣ ꯑꯃꯈꯛꯇꯪ ꯂꯣꯏꯗ ꯉꯥꯏꯔꯤꯌꯦ ꯑꯩꯗꯤ ꯀꯣ
ꯑ ꯅꯨꯡꯉꯥꯏꯇꯦ ꯁꯤ
ꯍꯥꯥ
ꯐ ꯀ꯭ꯔꯦ ꯍꯥꯏꯕ
ꯏꯌꯥꯝꯕ ꯀꯣꯏꯗ ꯂꯩꯕ꯭ꯔꯣ ꯅꯪꯗꯣ
ꯍꯣꯏ ꯏꯌꯥꯝꯕ ꯑꯩ ꯈꯣꯏꯗ ꯂꯩꯌꯦ ꯍꯥꯏꯗꯤ ꯃꯣꯏꯁꯨ ꯑꯁ ꯑꯉꯥꯡ ꯌꯥꯝꯕꯅꯤꯅꯀꯣ
ꯍꯣꯏ
ꯌꯥꯝ ꯅꯨꯡꯉꯥꯏꯇꯦ
ꯃꯣꯏ ꯍꯣꯏ ꯑꯉꯥꯡ ꯃꯈꯣꯟ ꯇꯥꯏꯌꯦ ꯍꯣꯏ
ꯇꯥꯕ꯭ꯔꯣ ꯇꯥꯄ
ꯇꯑꯌꯦꯦ ꯑꯩꯒꯤ ꯂꯩꯗꯣ
ꯇꯥꯕ꯭ꯔꯣ ꯑꯣ ꯅꯪꯒꯤ ꯈꯨꯣꯟꯖꯗ ꯑꯃꯨꯛ ꯇꯥꯔꯦ ꯇꯥꯔꯦ
ꯑꯣ ꯑꯩꯗꯣ ꯑꯩꯒꯤ ꯂꯩꯗꯣ ꯑꯃꯨꯛ ꯑꯃꯨꯛ ꯈꯥꯏꯌꯦ ꯀꯩ ꯑꯩꯒꯤ ꯂꯩꯗꯣ ꯂꯩꯁꯦ
ꯍꯣꯏ
ꯑꯃꯨꯛ ꯑꯃꯨꯛ ꯈꯥꯏꯌꯦꯕ ꯀꯔꯤꯒꯤꯅꯣ ꯈꯪꯗꯦ ꯚꯤꯇꯥꯃꯤꯟ ꯋꯥꯠꯄ꯭ꯔꯥ ꯈꯪꯗꯦ
ꯑꯣ ꯍꯧꯖꯤꯛ ꯑꯩꯈꯣꯏꯔꯣꯝꯗ ꯅꯣꯡꯐꯥꯠ ꯆꯥꯅ ꯆꯨꯔ ꯂꯩꯔꯦ
ꯑꯣ ꯑꯩꯈꯣꯏꯗꯗꯤ ꯆꯨꯗ꯭ꯔꯤꯌꯦ
ꯑꯩ ꯆꯨꯖꯔꯤꯌꯥ
ꯑ
ꯑꯁ ꯅꯣꯡꯁꯦ ꯎꯔꯒ ꯑꯁ ꯌꯨꯝ ꯅꯤꯡꯁꯤꯡꯂꯛꯑꯦ ꯑꯩꯁꯦ
ꯎꯝ ꯌꯨꯝꯗ ꯂꯥꯛꯑꯒ ꯈꯨꯟꯗ ꯂꯥꯛꯑꯒ ꯈꯨꯟ ꯑꯃꯨꯛ ꯅꯤꯡ ꯌꯦꯡꯕ
ꯅꯪ ꯕꯣ ꯌꯦꯡꯒꯅꯤ ꯍꯣꯔꯦꯟ
ꯌꯦꯦꯝꯒꯣꯏꯗ
ꯍꯥꯥ
ꯑꯩꯗꯤ ꯐꯥꯏꯅꯦꯜꯒꯤ ꯏꯅꯤꯡꯈ꯭ꯔꯦꯕ
ꯕꯣ ꯌꯦꯡꯉꯣ ꯍꯣꯔꯦꯟ ꯐꯖꯒꯅꯤ
ꯌꯦꯃꯤꯝ ꯂꯩꯣꯏꯗ
ꯑꯗꯨ ꯐꯔꯦ ꯅꯪ ꯉꯁꯤ ꯑꯃꯨꯛ ꯅꯨꯡꯊꯤꯤꯟꯗ ꯀꯔꯤ ꯌꯦꯟꯁꯥꯡ ꯆꯥꯒꯅꯤ
ꯑꯌꯨꯛꯀꯤꯗꯣ ꯑꯃꯨꯛ ꯆꯥꯉꯅꯤꯅ
ꯑꯌꯨꯛꯀꯤꯗꯣ ꯑꯃꯨꯛ ꯆꯥꯒꯅꯤ
ꯑꯣ
ꯅꯨꯡꯁꯤꯗꯀꯣ ꯏꯆꯟꯟꯅꯨꯄꯤꯁꯦ
ꯑ ꯅ ꯍꯟꯕ꯭ꯔꯥ ꯅꯪ ꯅꯍꯟꯕ꯭ꯔꯣ
ꯈꯪꯗꯦ ꯅꯪꯅ ꯑꯩꯅ ꯍꯟꯗꯧ ꯑꯁ ꯈꯪꯗꯦ ꯁꯤ ꯀꯥꯏ ꯈ
ꯎ ꯀꯥꯏꯗꯅꯣꯍꯦ
ꯑꯩ ꯑꯩꯒꯤ ꯀꯩꯅꯣꯗꯣ ꯑꯩ ꯍꯥꯏꯕꯤꯒꯦꯀꯣ
ꯍꯣꯏ ꯑꯣ
ꯅꯪꯒꯤ ꯈꯣꯟꯖꯟꯗꯤ ꯅꯪ ꯑꯉꯥꯡ ꯌꯥꯝ ꯑꯣꯏꯔꯤꯗ
ꯑꯉꯥꯡ ꯃꯥꯟꯕ꯭ꯔꯥ
ꯍꯣꯏ ꯑꯉꯥꯡ ꯌꯥꯝ ꯑꯣꯏꯔꯤꯌꯦ
ꯑꯗꯣ ꯑꯩꯗꯤ ꯑꯉꯥꯡ ꯅꯠꯇ꯭ꯔꯦ ꯑꯩꯗꯤ ꯌꯨꯝ ꯄꯥꯟꯕꯒꯤ ꯃꯇꯝ ꯌꯈ꯭ꯔꯦꯕꯀꯣ
ꯍꯣꯏ
ꯌꯨꯝ ꯄꯥꯟꯕ ꯌꯥꯔꯦꯕ
ꯑꯥ ꯅꯆꯦꯗꯣ ꯍꯣꯔꯦꯟ ꯅꯨꯡꯗꯥꯡꯗ ꯑꯃꯨꯛ ꯆꯠꯀꯅꯤ ꯊꯕꯛ
ꯍꯣꯏ ꯆꯥꯇꯀꯅꯤ
ꯍꯥꯞ
ꯆꯠꯀꯅꯤꯌꯦ
ꯑꯁ ꯃꯥꯁꯨ ꯌꯥꯝ ꯇꯜꯂꯝꯒꯅꯤꯅ ꯈꯪꯉꯦ ꯎꯄꯥꯏ ꯂꯩꯇꯕꯩꯆꯥꯠꯄꯅꯦꯕ ꯃꯥꯁꯨꯀꯣ
ꯑ ꯃꯤꯒꯤ ꯃꯤꯒꯤ ꯃꯈꯥꯗ ꯊꯕꯛ ꯁꯨꯕꯒꯤꯅꯤꯅꯤꯍꯦ
ꯇꯥꯕ꯭ꯔꯣ ꯇꯥꯕ꯭ꯔꯣ
ꯇꯥꯏꯑꯌꯦ ꯅꯪ ꯅꯪꯒꯤ ꯅꯦꯠꯋꯥꯛꯇꯣ ꯈꯔ ꯈꯔꯄ ꯆꯠꯄ ꯍꯧꯔꯦꯀꯣ
ꯐꯅ ꯂꯧꯥꯎꯊꯣꯛꯈ꯭ꯔꯒ ꯇꯥꯛꯄ ꯑꯃꯗ ꯑꯣꯏꯅꯤ
ꯃꯩ ꯂꯥꯛꯄ꯭ꯔꯣ ꯃꯩ ꯂꯥꯛꯄ ꯄ꯭ꯔꯣ
ꯍꯣꯏ ꯃꯩ ꯂꯥꯛꯑꯦ
ꯑꯣ ꯅꯣꯡ ꯃꯀꯣꯟꯗꯣ ꯇꯥꯏꯅꯦ
ꯍꯣꯏ ꯑꯩꯅ ꯋꯤꯟꯗꯣꯗ ꯂꯦꯞꯄꯒꯀꯣ
ꯑꯣ
ꯑꯩꯈꯣꯏꯒꯤ ꯐꯖꯈ꯭ꯔꯕ ꯒ꯭ꯔꯥꯎꯟꯗꯨ ꯌꯦꯡꯉꯒ ꯑꯩꯅ ꯋꯥꯔꯤ ꯁꯥꯕ ꯑꯗꯨꯒꯤ
ꯑꯣ ꯅꯣꯏ ꯐꯨꯠꯕꯣꯜꯒ ꯁꯥꯟꯅꯗ꯭ꯔꯕꯣ
ꯉꯁꯤꯗꯤ ꯁꯥꯟꯅꯗꯦ ꯑꯗꯨꯕꯨ ꯑꯉꯥꯡꯁꯤꯡꯗꯤ ꯁꯅꯥꯏ ꯑꯉꯥꯡꯁꯤꯡꯗꯣ ꯅꯣꯏ ꯅꯣꯏ ꯅꯥꯎ ꯅꯣꯏ ꯏꯅꯥꯎꯄꯥ ꯑꯩꯈꯣꯏꯒꯤ ꯃꯥꯒꯤ ꯃꯔꯨꯞꯁꯤꯡꯗꯣ ꯃꯣꯏ ꯁꯅꯥꯔꯤꯕꯀꯣ ꯅꯣꯡ ꯃꯔꯛꯇ ꯁꯟꯅꯕꯅꯦ ꯌꯥꯝ ꯅꯨꯡꯁꯤꯌꯦꯦ
ꯑꯣ ꯅꯪꯒꯣ ꯅꯨꯡꯊꯤꯟꯗ ꯅꯨꯡꯊꯤꯟꯗꯗꯤ ꯆꯔꯆ ꯀꯥꯗꯕ꯭ꯔꯥ
ꯑꯩꯁꯦ ꯑꯌꯨꯛꯇ ꯀꯥꯔꯗꯤ ꯅꯨꯡꯊꯤꯟꯗ ꯀꯥꯗ꯭ꯔꯦ
ꯀꯩꯒꯤꯅꯣ
ꯍꯥꯏꯔꯤ ꯏꯅ ꯌꯥꯗꯕ
ꯑꯃ ꯈꯛꯇꯪ ꯀꯥꯎ ꯍꯥꯏꯕ꯭ꯔꯣ
ꯑꯁ ꯑꯗꯨꯝ ꯅꯨꯡꯊꯤꯟꯗꯗꯤꯗꯤ ꯑꯃꯨꯛ ꯇꯟꯕ ꯑꯗꯨ ꯑꯣꯏꯅꯤꯗ
ꯑꯣ
ꯃꯔꯛ ꯃꯔꯛꯇꯤ ꯑꯗꯨꯝ ꯆꯠꯂꯦꯗ
ꯑꯐ
ꯅꯪ ꯅꯣꯏꯗꯤ ꯆꯠꯄ꯭ꯔꯥ
ꯠꯇ ꯑꯩꯈꯣꯏꯗꯤ
ꯆꯇꯦꯛ
ꯍꯣꯏ ꯑꯃꯈꯛꯇꯪ ꯀꯥꯎ ꯍꯥꯏꯌꯦ ꯑꯩꯈꯣꯏꯗꯗꯤ ꯑꯗꯨꯣ ꯑꯩꯗꯤ ꯑꯌꯨꯛꯁꯨ ꯆꯠꯇꯦ ꯕꯤꯗ ꯆꯠꯇ
ꯑꯣ ꯅꯪ ꯃꯊꯪ ꯅꯣꯡꯃꯥꯏꯖꯤꯡꯗ ꯂꯥꯛꯀꯗ꯭ꯔꯣ
ꯂꯥꯛꯑꯣꯏ
ꯂꯛꯑꯣꯏꯌꯦ ꯍꯥꯏ
ꯅꯣꯏꯗ
ꯍꯣꯏ
ꯎꯝ ꯑꯩꯈꯣꯏ ꯈꯨꯟꯗꯣ ꯐꯖꯅ ꯍꯧꯖꯤꯛ ꯆꯔꯆ ꯀꯥꯕꯗꯣ ꯆꯠꯀꯥꯕꯗ ꯇꯥꯕ꯭ꯔꯣ
ꯑ ꯇꯥꯏ
ꯑꯩꯈꯣꯏꯒꯤ ꯆꯔꯆ ꯀꯥꯕꯗꯣꯀꯣ ꯇꯥꯕ꯭ꯔꯣ ꯇꯥꯔꯕꯣ ꯅꯪꯒꯤ ꯈꯣꯟꯖꯦꯜ ꯇꯥꯗ꯭ꯔꯦ ꯑꯩ ꯍꯜꯂꯣ ꯍꯜꯂꯣ ꯇꯥꯕ꯭ꯔꯣ ꯍꯜꯂꯣ ꯂ